ꯇꯕ꯭ꯔꯣ
ꯈꯨꯔꯨꯝꯖꯔꯤ
ꯍꯣꯏ ꯊ ꯀꯗ ꯂꯩꯒ ꯗꯨꯔꯒꯦ
ꯀꯤꯁ ꯇꯧꯗꯦꯅ ꯃꯥ ꯀꯥꯏ ꯂꯩꯔꯤꯔꯣ ꯅꯪꯗꯤ
ꯑꯩ ꯄꯥꯟꯗ ꯇꯦꯠ ꯐꯃꯤ
ꯀꯩꯅꯣ ꯑꯃꯗ ꯂꯩꯇꯕ꯭ꯔꯣ
ꯍꯨꯡꯅꯦ ꯍꯨꯡꯅꯦꯦ
ꯎꯃꯩꯒꯣꯔ
ꯆꯪꯒꯦ ꯌꯥꯔꯦ ꯑꯗꯨꯃꯥꯏꯅ ꯀꯧꯕꯁꯨ ꯇꯥꯗꯦ ꯃꯩ ꯎꯝ
ꯀꯃ ꯑꯗꯨꯝ ꯇꯧꯔꯅꯤ ꯇꯥꯔꯗꯤ ꯇꯧꯔꯛꯀꯅꯤ ꯃꯣꯏꯗꯤ
ꯂꯥꯔꯦ ꯆꯥꯅꯤꯉꯥꯏ ꯀꯧꯕꯩ ꯆꯥꯛꯀꯗꯕ
ꯍꯥꯥ
ꯆꯥꯅꯤꯡꯉꯥꯏ ꯀꯩꯅꯣꯝ ꯆꯥꯊꯣꯛ ꯂꯩꯔꯦ ꯂꯥꯛꯑꯣ ꯍꯥꯏ ꯆꯥꯅꯤꯡꯉꯥꯏꯕ
ꯀꯆꯥꯁꯤ ꯂꯥꯛꯑꯣ ꯍꯥꯏꯔꯗꯤ ꯀ ꯆꯅꯤ ꯑꯥ ꯔꯣꯂꯥꯟ
ꯍꯧꯖꯤꯀꯥꯟꯕꯨꯗꯤ ꯃꯁꯥꯒꯤ ꯄꯣꯠ ꯆꯩꯩ ꯌꯥꯝ ꯂꯩꯔꯤꯕꯅꯤꯅ ꯀꯣꯁ ꯌꯥꯝ ꯂꯩꯌꯦ
ꯀꯔꯤ
ꯍꯣꯏꯒꯤ ꯄꯣꯠ ꯆꯩꯩ ꯌꯥꯝ ꯂꯩꯕꯅꯤꯅꯅꯤ ꯀꯣꯟꯐꯤꯗꯦꯟꯁ ꯌꯥꯝ ꯂꯩ ꯃꯊꯟꯗ ꯆꯥꯅꯤꯡꯉꯥꯏ ꯃꯔꯥꯡ ꯀꯥꯏꯅ ꯂꯩꯅꯤꯡꯅ ꯍꯥꯏꯕ
ꯉꯔꯥꯡ ꯁꯥꯟꯅꯕ ꯀꯃꯥꯏꯅ ꯇꯧꯒꯦ
ꯌꯥꯝꯅ ꯊꯃꯣꯏ ꯄꯣꯛꯅꯤꯡꯉꯥꯏ ꯑꯣꯏꯕ ꯃꯑꯣꯡꯅꯦ ꯑ ꯁꯤꯕꯒꯤ ꯅꯠꯇꯕ ꯃꯥꯄꯟꯁꯤꯇꯕꯨ ꯊꯥꯗꯣꯛꯑꯅꯤ
ꯍꯣꯏ ꯈꯪꯒꯦ ꯑꯗꯣ ꯉꯁꯤꯁꯤꯗ ꯑꯗꯨ ꯄꯥꯏꯁꯤꯗꯤ ꯂ ꯋꯥꯠꯂꯤꯕ꯭ꯔꯥ ꯃꯥ ꯁꯥꯟꯅꯅꯤꯡꯉꯥꯏ
ꯃꯥꯁꯨ ꯑꯔꯣꯏꯕꯅꯤꯅ ꯉꯁꯤꯅ ꯁꯤꯔꯗꯤ ꯂꯣꯍꯤꯔꯦ ꯃꯥ ꯎꯝ
ꯁꯤ ꯍꯧꯖꯤꯛ ꯍꯤꯡꯉꯗꯤꯀꯣ ꯑꯁꯦꯡꯕ ꯍꯥꯏꯕꯤꯒꯦ ꯑꯩꯈꯣꯏꯅ ꯀꯟꯕ ꯍꯣꯏ ꯑꯗꯣ ꯍꯤꯡꯉꯗꯤ ꯑꯩꯈꯣꯏ ꯑꯩꯈꯣꯏꯒꯤ ꯃꯤꯗꯣ ꯌꯥꯝ ꯊꯤꯅ ꯊꯤꯟꯕꯤꯈ꯭ꯔꯅꯦꯕ
ꯍꯩꯌꯦ ꯃꯣꯏ ꯌꯥꯝ ꯇꯤꯝ ꯂꯤꯡꯉꯦꯕ
ꯉꯔꯥꯡꯒꯤꯗꯣ ꯃꯣꯏ ꯄꯥꯁ ꯂꯨꯞ ꯄꯥꯛ ꯄꯥꯛ ꯄꯤꯗꯦꯗꯅ ꯑꯗꯨꯝ ꯉꯥꯡꯅꯩ ꯍꯥꯏꯕ
ꯎꯝ ꯕ꯭ꯔꯦꯛ ꯃꯃꯥꯡꯐꯥꯎꯗꯤ ꯌꯥꯝ ꯐꯖꯕꯅꯦ ꯕ꯭ꯔꯦꯛ ꯃꯇꯨꯡꯗꯗꯤ ꯕꯣꯜ ꯄꯥꯛ ꯄꯥꯏꯁꯨ ꯄꯥꯏꯗꯦ
ꯆꯟꯅꯤꯡꯉꯥꯏ ꯃꯋꯣꯡꯗꯗꯤ ꯂꯩꯔꯝꯕꯅꯤꯗ ꯀꯤꯞꯄꯔꯅ ꯐꯥ ꯈꯤꯕꯅꯦ ꯑꯁ
ꯑꯣ ꯃꯣꯏ ꯍꯧꯖꯤꯛꯀ ꯀꯌꯥꯃꯨꯛ ꯍꯩꯕꯒꯣ
ꯌꯥꯝ ꯍꯩꯔꯨꯕꯅꯠꯇꯦꯗ ꯗꯥꯎ ꯌꯥꯕꯩꯅꯦ ꯑꯁ ꯌꯥꯝ ꯍꯩꯔꯨꯕꯅꯠꯇꯦ ꯄꯣꯔꯇꯨꯒꯜ ꯁꯣꯔꯤ ꯌꯥꯝ ꯍꯩꯇꯕ ꯅꯠꯇꯦꯕ
ꯑꯗꯨꯕꯨ ꯕꯣꯜꯁꯤꯉꯔꯥꯡꯗꯤ ꯐꯪꯗ꯭ꯔꯦꯕ ꯊꯋꯥꯏ ꯌꯥꯝ ꯅꯨꯡꯉꯥꯏꯗꯦꯗ ꯑꯩꯗꯤ
ꯉꯁꯤ ꯃꯣꯏ ꯁꯥꯟꯅꯕꯗꯨꯝ ꯉꯜꯂꯦꯀꯣ ꯉꯁꯤ ꯁꯥꯟꯗꯣꯏꯁꯦ
ꯉꯜꯂꯦ ꯍꯥꯏꯗꯤ
ꯃꯣꯏꯅ ꯁꯥꯟꯅꯕ ꯑꯗꯨꯝ ꯉꯟꯕ ꯃꯥꯜꯂꯦꯕ
ꯎꯝ
ꯑꯩꯒꯤ ꯃꯤꯠꯁꯦ ꯋꯥꯏꯠꯇꯣ ꯄꯨꯔꯥ ꯋꯥ꯭ꯏꯠ ꯑꯣꯏꯗꯦ ꯌꯦꯂꯣ ꯀꯔꯤ ꯀꯔꯥ ꯆꯪꯉꯦ ꯔꯦꯠ ꯀꯔꯤ ꯀꯔꯥ
ꯎꯝ ꯀꯩꯅꯣ ꯑꯥꯏꯗ꯭ꯔꯣꯞꯇ ꯀꯩꯅꯣꯒꯤ ꯐꯕꯥ ꯂꯩꯕꯅꯦ ꯑꯗꯨꯝꯒꯨꯝꯕꯒꯤ
ꯍꯥꯞꯁꯤꯔ ꯈꯪꯗꯦ
ꯍꯥꯏꯗꯤ ꯃꯤꯠ ꯁꯣꯛꯄꯒꯤ ꯑꯥꯏꯗ꯭ꯔꯣꯞ ꯅꯠꯇꯕꯤꯗꯅꯦ ꯅꯣꯔꯃꯦꯜꯒꯤ ꯁꯦꯡꯗꯣꯛꯅꯤꯡꯉꯥꯏ ꯍꯥꯏ ꯍꯥꯏ ꯇꯔꯦꯅꯦ ꯑꯗꯨ ꯁꯦꯡꯗꯣꯛꯅꯤꯡꯉꯥꯏ ꯂꯩꯕꯅꯦꯕ ꯂꯩꯩꯔꯣ ꯑꯃ
ꯇꯥꯡꯕ꯭ꯔꯥ
ꯍꯣꯡꯕꯅꯤꯍꯦ ꯑꯩꯈꯣꯏ ꯃꯤꯠ ꯁꯣꯛꯄꯒꯤ ꯑꯥꯏꯗ꯭ꯔꯣꯞꯅ ꯍꯦꯟꯅ ꯇꯥꯡꯕꯅꯤ ꯑꯩꯈꯣꯏ ꯃꯤꯠ ꯁꯣꯛꯄꯒꯤ ꯑꯥꯏꯗ꯭ꯔꯣꯞꯇꯤ ꯆꯥꯇ꯭ꯔꯨꯛ ꯆꯥꯇ꯭ꯔꯦꯠꯅꯦ ꯂꯤꯁꯤꯡ ꯌꯧꯕꯒ ꯌꯥꯎꯔꯤꯅꯦ ꯑꯗꯣ ꯆꯍꯨꯝ ꯆꯥꯝꯃꯔꯤ ꯄꯤꯕ ꯅꯣꯏꯗꯣ ꯂꯨꯄꯥ ꯑ ꯈꯪꯗꯦ ꯇꯧꯋꯦ ꯑ ꯑꯩꯅ ꯑꯩꯈꯣꯏ ꯆꯦꯅ ꯄꯥꯏꯕꯗꯨꯗꯤ ꯆꯅꯤ ꯁꯝꯊꯤꯡꯅꯦꯕ
ꯑꯗꯨ ꯑꯁꯤꯗ ꯂꯩꯒꯦꯔꯥ
ꯂꯩꯔꯝꯅꯤ ꯪ ꯂꯩꯔꯝꯅꯤꯗ ꯁꯣꯏꯗꯅ ꯑꯩ ꯋꯥꯈꯜꯗꯗꯤ ꯑꯗꯨ ꯈꯪꯗꯦ ꯃꯣꯏꯁꯤꯗ ꯃꯤꯠꯀꯤ ꯂꯩꯔꯝꯗ꯭ꯔꯗꯤ ꯑꯥꯏꯗꯣꯞ ꯊꯝꯗ꯭ꯔꯦ ꯍꯣꯁꯄꯤꯇꯥꯜ ꯃꯅꯨꯡꯗ ꯃꯤꯠꯀꯤ ꯂꯩ ꯭ꯇꯔꯗꯤꯅꯦ ꯄꯥꯛꯐꯡꯉꯣꯏꯕ ꯑꯗꯨꯅ ꯃ꯭ꯦꯟ ꯇꯥꯗꯦ ꯉꯁꯤ ꯅꯨꯡꯁꯥ ꯊꯣꯛꯅꯤꯡꯉꯥꯏ ꯃꯥꯟꯕ꯭ꯔꯥ
ꯈꯪꯗꯦ ꯑ ꯅꯣꯡ ꯍꯣꯏ ꯅꯣꯡ ꯇꯥꯗꯧ ꯃꯥꯜꯂꯤꯗ ꯍꯣꯏ ꯃꯣꯏꯒꯤꯗꯧꯅ
ꯏꯔꯝꯗꯝꯗꯤ ꯅꯣꯡ ꯌꯥꯝ ꯆꯨꯔꯒ ꯂꯩꯌꯦ ꯍꯥꯏꯅꯦ
ꯎꯝ ꯆꯨꯔꯝꯗꯧ ꯃꯥꯜꯂꯦꯗ
ꯎꯝ
ꯉꯔꯥꯡ ꯌꯣꯡꯆꯥꯛ ꯆꯔꯨꯕꯒꯤ ꯌꯣꯡꯆꯥꯛ ꯅꯨ
ꯑꯥ
ꯑꯩꯒꯤ ꯁꯣꯔꯗꯣ ꯑꯩꯒꯤ ꯕ꯭ꯔꯦꯠꯇꯣ
ꯎꯝ
ꯉꯔꯥꯡ ꯅꯔꯥꯡꯁꯨ ꯕ꯭ꯔꯁ ꯇꯧꯋꯦ ꯁꯤ ꯎꯁꯨ ꯕ꯭ꯔꯁ ꯇꯧꯋꯦꯅ
ꯎꯝ
ꯇ ꯍꯥꯏꯩꯕ
ꯍꯥꯎ ꯌꯥꯝ ꯀꯜꯂꯦ
ꯈꯣꯡ
ꯆꯥꯄꯤꯂ ꯑꯃ
ꯍꯥꯥ
ꯄꯁꯤ
ꯆꯠꯔꯝꯃꯦ
ꯎꯝ
ꯕꯤꯁꯀꯤꯠ ꯆꯥꯁ ꯂꯑꯣ
ꯎꯝ ꯖꯒꯟꯁꯦ ꯑꯩꯒꯤ ꯆꯈꯥꯎ ꯈꯔ ꯕꯦꯔꯥ ꯀꯥꯔꯛꯑꯦꯕ ꯑꯩ ꯈꯪꯉꯦꯕ
ꯄꯁꯤ ꯌꯥ ꯇꯣ
ꯑ ꯄ ꯐ ꯐꯟ ꯌꯨꯝꯗ ꯂꯩꯔꯗꯤꯅꯦ ꯆꯝꯐꯨꯠꯀꯨꯝꯕ ꯄꯤꯖꯕꯤꯕꯅꯦꯕ ꯍꯦꯛ ꯍꯦꯛ ꯑꯌꯨꯛ ꯑꯌꯨꯛꯇ ꯅꯨꯡꯗꯥꯡ ꯑꯩꯈꯣꯏꯗꯤꯀꯣ ꯅꯨꯡꯗꯥꯡꯒꯨꯝꯕꯁꯦ ꯆꯝꯐꯨꯠ ꯐꯨꯠꯂꯝꯃꯦꯗꯅ ꯑꯌꯨꯛ ꯑꯌꯨꯛꯇ ꯏꯪꯗ ꯄꯤꯖꯕꯅꯦꯕ
ꯆꯝꯐꯨꯠꯇꯣ ꯑꯗꯨꯗꯣ ꯑꯩꯈꯣꯏꯗꯤ ꯄꯨꯛ ꯉꯖꯤ ꯀꯥꯏꯅ
ꯃ ꯅꯔꯒꯥꯁꯤ ꯀꯋꯗ ꯇ ꯀꯣꯏꯗꯁ ꯀꯨꯁ ꯀꯨꯝꯕ ꯦꯇꯤ ꯑ ꯀꯩꯔꯤꯕ ꯍꯣꯡꯗ꯭ꯔꯔꯤ ꯅꯠꯇꯦ ꯀꯔꯤ ꯇꯧꯔꯕꯣꯠ ꯑꯉꯧꯕ ꯁꯨ ꯍꯣꯡꯉꯗꯧ
ꯇꯨꯔꯕ ꯇ ꯇꯣꯔꯕꯣꯠꯇꯤꯍꯦ ꯀꯩꯅꯣꯅꯦ ꯑꯃꯗꯗꯤ ꯈꯨꯝꯗ꯭ꯔꯕꯅꯦ ꯅꯅ ꯍꯥꯏꯗꯣ ꯉꯥꯎꯁꯨ ꯉꯥꯎꯈ꯭ꯔꯕꯗꯨꯗꯤ
ꯅꯠꯇꯦ ꯈꯣꯡꯗ꯭ꯔꯨꯝꯅ ꯁꯥꯡꯉꯦ ꯇꯣꯔꯕꯣꯠꯅ ꯃꯇꯨꯡꯨꯝ ꯇꯥꯗꯣꯏꯅꯦ
ꯑꯗꯨꯒ ꯑꯣ ꯅꯪꯒꯤ ꯇꯣꯔꯔꯕꯣꯠ ꯀꯩꯅꯣ ꯑꯣꯏꯕ꯭ꯔꯥ ꯃꯄꯥꯟꯗ ꯋꯥꯏꯠ ꯋꯥꯏꯠ ꯃꯌꯥꯝ ꯂꯩꯕꯗ꯭ꯔꯥ ꯑꯉꯧꯕ ꯀꯝ ꯂꯩꯕꯗꯨꯔꯣ
ꯑꯧ ꯌꯥꯝ ꯌꯥꯝ ꯅꯪꯒꯤ ꯊꯣꯡ ꯂꯣꯟꯁꯤꯟꯒꯦꯔꯥ
ꯇꯥꯕ꯭ꯔ
ꯎꯝ
ꯑꯩꯗꯨꯃꯒꯛꯇ ꯇꯞꯅꯉꯥꯡꯁꯦ
ꯑꯗꯨꯒꯤ ꯇꯧ ꯄꯣꯠꯇꯨꯅꯤꯗ ꯑꯗꯨꯗꯣ ꯍꯤꯡꯅ ꯆꯥꯕꯅꯦꯕ ꯑꯩ ꯄꯥꯕꯨꯡꯗꯤ
ꯑꯣ ꯑꯗꯨꯗꯣ ꯑꯗꯣ ꯃꯣꯏ ꯃꯌꯥꯡꯁꯤꯡꯅꯗꯤꯅꯦ ꯀꯩꯅꯣ ꯃꯤꯊꯥꯏ ꯇꯧꯔꯒ ꯑꯊꯨꯝꯕ ꯌꯥꯝ ꯍꯥꯞꯄꯒ ꯃꯤꯊꯥꯏ ꯑꯣꯏꯅꯩ ꯆꯥꯅꯩꯅ ꯌꯣꯟꯕꯗꯣ ꯈꯪꯕ꯭ꯔꯥ
ꯍꯪꯗ ꯑꯩꯗꯤ
ꯎꯝ ꯌꯣꯟꯕꯅꯦꯕ ꯑꯩꯈꯣꯏꯗ ꯆꯥꯔꯛꯑꯦꯕ ꯌꯥꯝ ꯌꯥꯝ ꯌꯣꯟꯕꯅꯦ ꯑꯗꯨꯒꯤ ꯍꯧꯖꯤꯛꯀꯤ ꯀꯩꯅꯣꯗꯣ ꯇꯣꯔꯕꯣꯠꯀꯤ ꯀꯩꯅꯣꯗꯣ ꯃꯁꯥꯗꯣ
ꯎꯝ ꯈꯪꯗꯦꯅꯦ ꯁꯥꯔ ꯌꯣꯟꯕ꯭ꯔꯥ
ꯁ꯭ꯋꯥꯏꯗꯤ ꯌꯣꯟꯕ ꯃꯥꯜꯂꯦ ꯀꯗꯥꯏꯗꯔꯣꯝ ꯌꯣꯟꯕꯅꯦꯕ ꯑꯩ ꯑꯩꯈꯣꯏ ꯑꯗꯨꯝ ꯆꯥꯔꯛꯑꯦꯕ
ꯎꯝ
ꯂꯩꯕ ꯃꯇꯝ ꯆꯥꯔꯛꯑꯦ ꯑꯗꯨꯒ ꯅꯍꯥꯟ ꯑꯩꯈꯣꯏ ꯑꯥ ꯑꯄꯥ ꯏꯄꯥꯒꯤ ꯃꯅꯥꯛꯇ ꯆꯠꯂꯦ ꯍꯥꯏꯕꯗꯣ
ꯎꯝ
ꯑꯗꯨ ꯃꯇꯝꯗ ꯑꯩꯈꯣꯏ ꯆꯥꯏꯑꯕ ꯃꯌꯥꯝ ꯌꯥꯝ ꯌꯥꯝꯌꯥꯝ ꯌꯧꯅꯕ ꯋꯥꯏꯠ ꯑꯉꯧ ꯑꯉꯧꯕ ꯕꯣ ꯌꯥꯝ ꯌꯥꯝ ꯊꯥꯔꯒ ꯅꯣꯡꯃ ꯑꯩ ꯎꯠꯄꯤꯒꯦ ꯍꯥꯏꯕꯗꯤ ꯑꯁꯤꯗ ꯐꯪꯅꯗꯤ
ꯎꯝ
ꯌꯥꯝ ꯊꯨꯝꯗꯤ ꯊꯨꯝꯕꯅꯦ
ꯍꯤꯡꯕ꯭ꯔꯥ ꯅꯠꯇ꯭ꯔꯒ ꯐꯨꯠꯄꯒꯨꯝꯕ ꯑꯣꯏꯗꯣꯏꯔꯥ
ꯐꯨꯠꯂꯨꯔꯥ ꯍꯤꯡꯕ꯭ꯔꯥ ꯍꯤꯡꯅ ꯇꯧꯕ꯭ꯔꯗꯤ ꯈꯪꯗ꯭ꯦ
ꯑꯗꯨꯒ ꯀꯣ ꯆꯈꯥꯎ ꯁꯣꯛꯑꯗꯤꯀꯣ ꯎꯝ ꯉꯥꯔꯤꯗꯣ ꯃꯔꯤ ꯑꯍꯤꯡꯕꯗꯣ
ꯀꯦ
ꯉꯥꯔꯤ ꯑꯍꯤꯡꯕꯗꯣ ꯍꯥꯏꯗꯤ ꯉꯧꯗꯕ ꯐꯨꯠꯇꯕꯗꯣ ꯑꯗꯨ ꯉꯥꯔꯤ ꯑꯍꯤꯡ ꯤꯡ ꯏꯁꯤꯡ ꯇꯤꯡ
ꯀ ꯍꯜꯂꯣ ꯇꯥꯛ ꯑꯇꯥꯥꯏꯌꯦ ꯇ ꯇꯥꯏꯌꯦ
ꯑꯣ ꯑꯩꯈꯣꯏꯆꯍꯥꯎ ꯁꯄꯗꯅꯦ
ꯑ
ꯃꯔꯤ ꯑꯍꯤꯡꯕꯗꯣ ꯏꯁꯤꯡꯗ ꯏꯁꯤꯡ ꯑ ꯏꯁꯤꯡꯗ ꯊꯤꯠꯂꯒ ꯉꯥꯔꯤꯗꯣ ꯄꯨꯂꯞ ꯇꯍꯟ ꯑ ꯑ ꯇꯨꯝꯍꯟꯗꯦꯅ ꯑꯗꯨꯗꯨꯒ ꯑꯗꯨꯒꯤ ꯃꯍꯤ ꯂꯦꯝꯍꯣꯡꯧꯕꯗꯣ ꯊꯛꯍꯜꯂꯦꯕ
ꯑꯦꯍꯦ ꯈꯥꯗꯕ꯭ꯔꯣ
ꯎꯝ ꯌꯥꯝ ꯐꯛꯄꯅꯦ ꯐꯛꯄ ꯍꯥꯏ ꯐꯛꯄ ꯈꯪꯕ꯭ꯔꯅ
ꯈꯪꯉꯦ ꯈꯪꯉꯤ ꯐꯛꯄꯗꯣ ꯈꯪꯉꯦ ꯍꯣꯟ ꯌꯣꯡꯆꯥꯛ ꯆꯥꯔꯒ ꯐꯛꯄ ꯑꯃ ꯂꯩꯕꯗꯨꯗꯤ
ꯃꯄꯨꯡ ꯐꯛꯄꯗꯣ ꯑꯗꯨꯃꯥꯏꯅ ꯊꯛꯄ ꯑꯃ ꯂꯩꯕꯅꯦ ꯑꯗꯨꯒꯤ ꯑꯗꯨ ꯐꯛꯄꯗꯨꯣ ꯐꯩꯌꯦꯒꯨꯝꯕ ꯍꯥꯏꯌꯦꯃ ꯗꯒꯤ ꯊꯛꯄ ꯍꯥꯏ ꯍꯥꯏꯕꯅꯤ ꯑꯩꯈꯣꯏ ꯆꯦ ꯊꯛꯄꯅꯦ
ꯅꯅꯥꯪ ꯁꯛꯇ
ꯑꯩ ꯊꯥꯛ ꯑꯩꯗꯤ ꯑꯃꯇ ꯑꯃꯗ ꯆꯈꯥꯎ ꯁꯣꯛꯑꯁꯨ ꯈꯪꯗꯦ ꯑꯍꯥꯟꯕꯗ ꯑ ꯕꯥ ꯀ ꯆꯌꯥꯏ ꯀ
ꯗꯅ ꯃ ꯁꯥꯞ ꯐꯔꯁꯗ
ꯎꯝꯁ ꯈꯨꯄꯥꯗꯤꯅꯦ ꯏꯝꯐꯥꯎꯜꯗ ꯃꯌꯥꯝ ꯆꯝꯂꯛꯑꯦꯅ ꯊꯥꯏꯅ ꯑꯗꯨꯗ ꯁꯍꯔꯗ ꯆꯠꯄ ꯃꯇꯝꯗ ꯎ ꯀꯩꯅꯣ ꯆꯥꯛ ꯆꯥꯅꯤꯡꯉꯥꯏ ꯃꯇꯝꯒꯨꯝꯕꯁꯦ ꯌꯥꯝ ꯃꯤꯁ ꯇꯧꯕꯗꯣ ꯑꯩ ꯊꯕꯛ ꯆꯠꯄꯒꯤ ꯑꯗꯨꯝ ꯆꯠꯂꯣ ꯆꯠꯂꯣ ꯍꯥꯏꯟꯕꯒꯤ ꯑꯌꯨꯛ ꯆꯥꯛ ꯆꯥꯗꯦ ꯃꯥꯅ ꯋꯥꯔꯤ ꯂꯤ ꯂꯤꯕꯗ ꯆꯥꯛ ꯆ ꯆꯥꯗꯦ ꯍꯥꯏꯕ ꯅꯨꯡꯗꯥꯡ ꯋꯥꯏꯔꯝ ꯇꯥꯔꯀꯥꯟ ꯆꯥꯕꯒꯨꯝꯕ ꯇꯧꯋꯦ ꯍꯥꯏꯕꯀꯣ
ꯑꯣ
ꯑꯗꯣ ꯄꯥꯏ ꯂꯩꯇ꯭ꯔ ꯀꯥꯟꯅ ꯆꯥꯕ ꯀꯥꯟꯁꯦ ꯍꯥꯏꯅꯤ ꯎ ꯍꯣꯇꯦꯜꯒꯨꯝꯕꯗ ꯆꯥꯕꯗꯣ ꯔꯤ ꯎ ꯊꯥꯏꯦꯟ ꯁꯣꯜꯗ ꯀꯩꯕ
ꯑꯖꯤꯅ ꯃꯇꯣ
ꯍꯣꯇꯣꯗꯣ ꯌꯥꯝ ꯍꯣꯇꯦꯜꯗ ꯍꯥꯞꯄꯦ ꯍꯥꯏꯕ ꯌꯦꯟꯖꯥꯡꯗ
ꯑꯣꯞ ꯑꯗꯨꯝ ꯑꯗꯣ ꯍꯧꯖꯤꯛꯀꯥꯟꯗꯤ ꯑꯗꯨꯝ ꯕꯣꯇꯜ ꯑꯗꯨꯝ ꯍꯥꯞꯇꯤ ꯍꯥꯞꯅꯔꯕꯅꯦ ꯑꯗ ꯈꯤꯇꯪ ꯈꯤꯇꯪ ꯑꯣꯏꯔꯁꯨꯀꯣ
ꯑꯗꯨꯝ ꯍꯥꯞꯄꯦ ꯍꯥꯏꯌꯦ ꯑꯗꯨꯒꯤ ꯑꯗꯨ ꯑꯗꯨꯝ ꯍꯥꯞꯄꯗꯨꯅꯅꯦ
ꯎꯝ
ꯑꯗꯨ ꯍꯥꯞꯄꯅꯤꯅ ꯀꯩꯅꯣ ꯇꯧꯕ ꯀꯔꯤꯗ ꯄꯩꯁꯥ ꯈꯥꯎꯗ ꯌꯥꯔꯛꯇꯕ ꯑꯩ ꯅꯪꯒꯤ ꯂꯨꯝ ꯆꯪꯒꯦ
ꯇꯟꯅꯕ꯭ꯔꯚꯅ
ꯎꯝ ꯑꯩ ꯍꯥꯏꯕꯅꯤ
ꯍꯥ
ꯃꯥꯂ ꯏꯇꯦ ꯆꯥꯡꯅꯤ ꯍꯥꯏꯏ ꯃꯥꯥꯏꯔꯣꯃꯤꯗ
ꯇꯤꯡꯉꯒ ꯆꯠꯂꯝꯃꯦ ꯑꯩꯉꯣꯟꯗ
ꯎꯝ ꯍꯨꯡꯂꯗ ꯍꯁꯥꯁ ꯄꯨꯔꯤ ꯁꯤꯒꯟꯗꯥꯗ ꯁꯥꯒ ꯁꯥꯕꯒ
ꯃꯣꯏ ꯀꯥ ꯁꯥꯕ꯭ꯔꯥ
ꯈ ꯏꯉꯦ ꯃꯥꯅ ꯃꯩꯔ ꯎ ꯊꯣꯡꯅꯥꯥꯎꯒꯨꯝꯕ ꯑꯗꯨꯃꯥꯏꯅ ꯈꯨꯝꯖꯤꯜꯂꯒ ꯇꯧꯕꯒꯤꯔꯗꯤ ꯐꯥꯡꯒ
ꯅ ꯂꯔ ꯄꯔꯔꯣ
ꯇꯉꯥꯏꯅꯤꯦ
ꯍꯥꯥ
ꯇꯪ ꯉꯥꯏ ꯃꯥꯂꯦ
ꯍꯧꯒꯠꯈ꯭ꯔꯕꯅꯦ ꯍꯦ ꯉꯁꯥꯏ ꯑꯩꯅ ꯑꯩ ꯎ ꯍꯧꯋꯦ
ꯍꯈ꯭ꯔꯕꯣ
ꯍꯧꯒꯠꯈ꯭ꯔꯕꯅꯦ ꯑꯩꯈꯣꯏꯅ ꯍꯧꯒꯠꯇ꯭ꯔꯤꯉꯩ ꯃꯃꯥꯡꯗ ꯑꯩꯈꯣꯏꯒꯤ ꯁꯤ ꯅꯨꯄꯤꯗꯣ
ꯎꯝ
ꯃꯥꯅ ꯀꯩ ꯂꯧꯕ ꯃꯇꯝꯗꯠ ꯀꯣꯏꯆꯠ ꯆꯠꯂꯒ ꯂꯩꯌꯦ ꯃ ꯃꯥꯥꯗꯣ
ꯑꯦ ꯑꯗꯨꯒ ꯀꯩꯒꯤꯅꯣ ꯃꯥꯅ ꯊꯨꯝ ꯑꯣꯣꯟꯁꯤꯜꯂꯤꯗꯤꯦ
ꯈꯪꯗꯔ
ꯍꯧꯖꯤꯛ ꯈꯥꯎꯗ ꯃꯃꯥꯏ
ꯕꯦꯝ ꯑꯃ ꯍꯥꯏꯔꯨꯔꯅꯨ ꯃꯆꯤꯟ ꯈꯨꯝꯝꯃꯛꯀꯅꯤ ꯑꯁꯤ ꯉꯅ ꯑꯩꯈꯣꯏꯗꯒ
ꯑꯦ ꯑꯩꯅ ꯀꯧꯕ ꯇꯥꯗꯕꯗꯣ ꯍꯥꯏꯒꯅꯤ ꯑꯩꯗꯤ ꯌꯥꯝ ꯀꯟꯅ ꯀꯧꯗꯨꯕꯨ
ꯇꯥꯗꯕ ꯑꯩꯅ ꯍꯥꯏꯔꯛꯀꯅꯤ ꯃꯤ ꯃꯣꯏꯒꯤ ꯐꯦꯟ ꯀꯜꯂꯦ ꯈꯣꯠꯂꯦ ꯌꯥꯝ ꯀꯜꯂꯦ ꯍꯥꯏꯕ
ꯑ
ꯃꯣꯏꯒꯤ ꯐꯦꯟꯗ ꯌꯥꯝ ꯀꯜꯂꯦ ꯈꯣꯠꯂꯦ ꯍꯥꯏꯕꯅꯦꯕ ꯅꯪ ꯈꯨꯝꯃꯛꯅꯤꯡꯉꯥꯏ ꯂꯩꯔꯛꯀꯅꯦꯕ
ꯀꯕ
ꯈꯃꯛꯅꯤꯉꯥꯏ ꯋꯥ ꯑꯗꯨꯝ ꯂꯩꯔꯛꯀꯅꯦꯕ ꯃꯥꯗꯤ
ꯎꯝ
ꯉꯁꯤ ꯆꯉꯥꯗꯤ ꯐꯅꯤꯗ
ꯎꯝ-
ꯂꯣꯏꯅ
ꯍꯪꯗꯦꯅꯦ ꯆꯨꯝꯃꯀꯦꯔꯒꯦ ꯊꯣꯡꯉꯒꯒꯦꯅ ꯇꯥꯗꯤ ꯑꯩꯁꯨ ꯍꯖꯕꯦ
ꯂꯐꯣꯏ ꯆꯥꯅꯤꯡꯉꯤꯉꯣ ꯍꯧꯖꯤꯛꯁꯦ
ꯆꯥꯅꯤꯡꯑꯥ ꯑꯩꯁꯨ
ꯑꯃ ꯅꯍꯥꯟ ꯑꯩꯈꯣꯏꯅꯥ ꯀꯩꯅꯣꯈꯣꯏꯗ ꯆꯠꯄ ꯃꯇ ꯃꯇꯝꯗꯣ ꯔꯦꯟꯗ
ꯎꯝ
ꯑꯗꯨꯗ ꯂꯐꯣꯏꯒ ꯁꯪꯒꯣꯝ ꯃꯦꯠꯄꯤꯗ꯭ꯔꯒ ꯆꯥꯛꯀꯗꯧꯕꯗꯪ ꯍꯥꯎꯋꯦꯕ
ꯎꯝ
ꯑꯗꯨꯗꯤ ꯆꯥꯛꯇꯣ ꯃꯣꯏꯒꯤꯗꯤ ꯊꯣ ꯊꯣꯣꯂꯨ ꯂꯥꯋꯦꯅ ꯈꯔꯇꯪ ꯑꯣꯏꯔꯁꯨ ꯑꯗꯨ ꯁꯤꯗꯗꯤ
ꯍꯥꯥ
ꯐꯥꯏꯖ
ꯅꯪ ꯈꯪꯗꯕ꯭ꯔꯣ
ꯅꯪ ꯁꯠꯇꯦ
ꯁꯤ ꯅꯪ ꯆꯠꯄ ꯅꯠꯇ꯭ꯔꯣ ꯅꯪꯅꯦ ꯑꯩꯅꯦ ꯑꯩꯈꯣꯏꯁꯤ ꯅꯨꯄꯤꯗꯨꯒ
ꯎꯝ ꯑꯩ ꯆꯠꯇꯦ ꯃꯕꯅꯤ ꯆꯇꯄꯅꯤ
ꯀꯟ ꯁꯜꯄ ꯃꯥꯜꯗ
ꯆꯠꯠꯇꯦ ꯆꯠꯇꯦ ꯆꯠꯇꯦ ꯑꯩꯅ ꯆꯠꯄꯗꯗꯤ ꯅꯣꯡꯃ ꯑꯩꯈꯣꯏ ꯆꯥꯕ ꯅꯨꯃꯤꯠꯇꯅꯦꯕ
ꯑꯗꯣ ꯆꯥꯗꯕ꯭ꯔꯕ ꯂꯐꯣꯏꯗꯣ
ꯆꯥꯗꯦ ꯆꯥꯗꯦ ꯑꯗꯨ ꯑꯗꯨ ꯅꯣꯡꯉꯥꯂꯒ ꯂꯥꯛꯑꯒ ꯅꯪꯅ ꯌꯥꯝ ꯅꯨꯡꯉꯥꯏ ꯃꯣꯏ ꯃꯐꯝꯗꯣ ꯀꯃꯥꯏꯅ ꯇꯧꯔꯒ ꯂꯤꯈꯤꯕ
ꯅꯪ